ꯃꯩ ꯂꯥꯛꯏꯕ ꯅꯣꯏꯒꯤ
ꯑꯩꯈꯣꯏ ꯃꯩ ꯂꯥꯛꯏꯌꯦ
ꯑꯁ ꯑꯩꯈꯣꯏꯗꯤ ꯃꯩ ꯍꯧꯖꯤꯛꯐꯥꯎ ꯂꯥꯛꯇ꯭ꯔꯤꯕꯣ ꯀꯥꯡꯉꯒ ꯐꯖꯅ ꯆꯤꯛꯈꯠꯂꯦ ꯁꯥꯔꯒ ꯁꯥꯒꯠꯂꯛꯄꯠꯒ
ꯎꯝ ꯅꯣꯏ ꯃꯩ ꯂꯥꯏꯟ ꯂꯐꯝ ꯂꯩꯇ꯭ꯔꯣ ꯍꯥꯏꯗꯤ ꯊꯥꯀꯗ꯭ꯔꯥ ꯀ ꯀꯃꯥꯏꯅ ꯇꯧꯔꯤꯅꯣ ꯈꯣꯠꯂꯤꯅꯣꯗꯣ
ꯂꯩꯇꯦꯅꯦ ꯏꯃꯔꯖꯦꯟꯁꯤ ꯒꯤ ꯑꯣꯏꯕ ꯄꯣꯠꯄꯨ
ꯅꯪ ꯑꯩꯈꯣꯏ ꯃꯩ ꯂꯥꯏꯟꯒꯤ ꯒ꯭ꯔꯨꯞꯇꯨ ꯌꯥꯎꯕ꯭ꯔꯣ
ꯌꯥꯎꯋꯦ ꯌꯥꯎꯋꯦ ꯑꯩꯈꯔꯣꯝꯒꯤ ꯗꯨꯗꯤ
ꯑꯩꯈꯣꯏꯔꯣꯝꯒꯤꯗꯨꯗ ꯍꯥꯏꯔꯕꯗ ꯑꯥ ꯑꯦꯝ ꯑꯦꯁ ꯄꯤꯗꯤ ꯁꯤꯦꯜꯗꯅꯦꯅ ꯍꯥꯏꯔꯤꯗ
ꯎꯝ ꯑꯩꯈꯣꯏꯗꯤ ꯁꯤꯡꯉꯁꯤꯅ ꯍꯥꯏꯔꯗꯤ ꯂꯣꯏꯔꯦ ꯀꯩꯅꯣ
ꯍꯣꯏ ꯑꯗꯣ ꯃꯥꯅ ꯍꯥꯏꯔꯕꯗꯗꯤ ꯑꯩꯈꯣꯏ ꯁ꯭ꯋꯥꯏꯗ ꯌꯥꯗꯕ ꯅꯠꯇꯦ ꯑꯥꯗꯩꯅꯦꯅ ꯍꯥꯏꯌꯦꯕ ꯑꯣ ꯂꯥꯛꯑꯅꯤ ꯂꯥꯛꯑꯅꯤ
ꯎꯝ ꯁꯥꯏꯅꯦ ꯀꯥꯡ ꯑꯗꯨꯥꯏ ꯀꯥꯡ ꯃꯌꯥꯝꯒꯤ ꯑꯗꯨꯝ ꯀꯔꯤ
ꯂꯡꯕ꯭ꯔꯣ
ꯑꯩ ꯉꯔ ꯍꯥꯟꯕ ꯃꯥꯕꯨ ꯌꯦꯡꯉꯦ
ꯎꯝ
ꯑꯗꯨꯏ ꯃꯇꯨꯡ ꯌꯦꯡ ꯉꯝꯗꯗꯅ ꯌꯦꯡꯗ꯭ꯔꯦꯗ
ꯉꯝꯗꯕ ꯍꯥꯏꯖꯦ ꯇꯨꯝꯅꯤꯡꯉꯥꯛꯄꯩꯔꯕ
ꯑꯥ ꯇꯨꯝꯅꯤꯡꯉꯛꯄꯗꯣ
ꯎꯝ
ꯑꯗꯨ ꯗꯨꯒꯤ
ꯉꯔꯥꯡꯒꯤ ꯐ꯭ꯔꯥꯟꯁꯀꯤ ꯕꯣꯜ ꯈꯨꯠꯁꯥꯟꯅꯗꯨꯕꯨ ꯀꯔꯤꯅꯣ
ꯌꯥꯗ꯭ꯔꯦꯗ ꯐ꯭ꯔꯥꯟꯁ
ꯑꯁ ꯉꯔꯥꯡꯗꯤ ꯁꯨꯡꯌꯥ ꯌꯥꯗ꯭ꯔꯦꯍꯦ ꯏꯁꯄꯦꯟ ꯆꯪꯒꯤꯕꯅ ꯐꯩꯕꯣ ꯉꯔꯥꯡ ꯈꯨꯁꯥꯅꯗꯣ ꯁꯥꯟꯅꯗꯣꯏ ꯑꯣꯏꯔꯗꯤ
ꯍꯩꯌꯦ ꯏꯁꯄꯦꯟꯗꯤ ꯐꯖꯅ ꯏꯁꯄꯦꯟꯗꯤ ꯍꯦꯟꯗꯟ ꯇꯧ ꯉꯝꯃꯦ ꯑꯗꯣ ꯃꯣꯏꯒꯤ ꯄ꯭ꯔꯣꯄꯔ ꯏꯁꯇ꯭ꯔꯥꯏꯀꯔ ꯑꯃꯝꯇꯪ ꯂꯩꯔꯗꯤꯀꯣ
ꯎꯝ
ꯇꯧꯔꯗꯤ ꯅꯩꯒꯗꯕꯅꯤ
ꯂꯃꯥꯜꯖꯨ ꯋꯤꯡꯒꯔ ꯑꯣꯏ ꯃꯥꯜꯂꯦ
ꯃꯥꯅꯦ ꯌꯥꯃꯥꯟꯒ ꯕꯥꯄꯦ ꯑꯣꯏꯔꯦꯗꯅ ꯉꯔꯥꯡꯗꯤ ꯑꯦꯜ ꯀ꯭ꯂꯥꯁꯤꯀꯣꯒ ꯆꯞ ꯃꯥꯟꯅꯒ꯭ꯔꯦ
ꯎꯝ ꯍꯣꯔꯦꯟꯅ ꯑꯥꯔꯖꯦꯟꯇꯤꯅꯥꯒ ꯏꯪꯂꯦꯟꯒ
ꯑꯥ
ꯑꯩꯗꯤ ꯑꯥꯔꯖꯦꯟꯇꯤꯅꯥꯗ ꯇꯧꯒꯦ ꯈꯜꯂꯤꯅꯦ
ꯃꯣꯏꯖꯦ ꯑꯗꯨꯝ ꯈꯪꯗꯦꯗ ꯑꯥꯔꯖꯦꯟꯇꯤꯅꯥꯖꯦ ꯕꯦꯠꯇꯤꯡꯗ ꯐꯪꯉꯦ ꯇꯧꯕꯗ ꯃꯤ ꯐꯅꯌꯥꯝ ꯇꯣꯡꯅꯔꯝꯅꯤꯕ ꯂꯥꯁꯇ ꯊꯥꯕ ꯇꯤꯝꯒꯤꯗꯣ
ꯑꯩꯅ ꯊꯥꯔꯛꯄ ꯄꯩꯁꯥꯗ ꯑꯗꯨꯝ ꯃꯥꯡꯉꯤꯅꯦ ꯅꯥꯕ
ꯑꯔꯖꯦꯟꯇꯤꯅꯥꯏ ꯀꯝꯕꯦꯛꯁꯦ ꯍꯟꯗꯛꯁꯦ ꯌꯥꯝꯃꯦꯃꯦ
ꯑꯩꯅ ꯈꯜꯂꯤꯖꯦ ꯍꯣꯔꯦꯟ ꯏꯪꯂꯦꯟꯅ ꯍꯥꯟꯅ ꯆꯜꯍꯜꯂꯕ ꯑꯗꯨꯒꯗꯤ ꯑꯥꯔꯖꯦꯟꯇꯤꯅꯥꯗ ꯊꯥꯔꯕ ꯁꯤꯅꯦ ꯑꯩꯅ ꯈꯜꯂꯤꯖꯦ ꯉꯔꯥꯡꯗꯤ ꯏꯁꯄꯦꯟꯅ ꯆꯜꯂ ꯐ꯭ꯔꯥꯟꯁꯇ ꯊꯥꯕꯅꯤ ꯉꯔꯥꯡꯗꯤ ꯎꯄꯥꯏ ꯂꯩꯒꯤꯗ꯭ꯔꯦ
ꯑꯩꯗꯤ ꯑꯗꯣ ꯏꯪꯂꯟꯗ ꯂꯧꯍꯟꯅꯤꯡꯉꯦ
ꯑꯩꯖꯨ ꯏꯪꯂꯦꯟ ꯂꯧꯍꯟꯅꯤꯡꯉꯤꯅꯦ
ꯃꯔꯝꯗꯤ ꯀꯩꯒꯤꯅꯣ ꯍꯥꯏꯕ ꯃꯇꯝꯗ ꯑꯩꯗꯤ ꯑꯗꯨꯏ ꯅꯠꯇꯦ ꯊꯣꯃꯥꯁ ꯇ꯭ꯌꯨꯀꯦꯟꯒꯤ ꯃꯥꯒꯤ ꯋꯤꯁꯗꯝ ꯃꯥꯒꯤ ꯇꯧꯊꯣꯔꯛꯄꯖꯦ
ꯎꯝ
ꯃꯥꯖꯦ ꯀꯝꯕꯤꯒ ꯌꯥꯝ ꯂꯥꯛꯀꯜꯂꯦꯃꯦ
ꯊꯣꯃꯥꯁ ꯇꯨꯀꯦꯜꯖꯦ ꯍꯟꯗꯛ ꯋꯥꯔꯜ ꯀꯞꯀꯥ ꯂꯧꯔꯗꯤ ꯃꯥ ꯐꯖꯅ ꯀꯩꯅꯣ ꯇꯧꯔꯅꯤꯀꯣ
ꯎꯝ ꯃꯥꯗꯤ ꯀꯝꯕꯦꯛ ꯌꯥꯝ ꯂꯥꯛꯀꯜꯂꯦꯕ
ꯎꯝ ꯆꯦꯁꯤ ꯂꯩ ꯑꯥ ꯄꯤ ꯑꯦꯁ ꯗꯤꯗꯩ ꯇꯣꯑ ꯆꯦꯜꯁꯤꯗ ꯌꯥꯎꯔꯒ ꯌꯨꯁꯦꯜ ꯊꯣꯛ ꯂꯧꯁꯤꯜꯂꯛꯄꯗꯣ
ꯑꯗꯨꯅꯦ ꯍꯦꯛ ꯁꯤꯖꯟ ꯃꯥꯒꯤ ꯐꯥꯔꯁ ꯁꯤꯖꯟ ꯑꯦ ꯆꯦꯜꯁꯤꯗꯅꯦꯕ
ꯎꯝ ꯍꯟꯗꯛꯁꯨ ꯃꯥꯒꯤ ꯐꯥꯁꯅꯦ ꯅꯠꯇ꯭ꯔꯣ
ꯃꯥꯅꯦ ꯃꯥꯖꯨ ꯅꯩꯗꯤ ꯅꯩꯕ ꯅꯨꯄꯥꯅꯦ
ꯎꯝ ꯑꯩꯈꯣꯏ ꯀꯩꯅꯣꯗꯣ ꯑꯣꯂꯤꯁꯦꯗꯣ ꯔꯤꯃꯦꯔꯤꯠꯇ ꯄꯥꯝꯃꯦ ꯍꯥꯏꯕꯒꯤ ꯄꯥꯎ ꯑꯃ ꯇꯥꯏꯅꯦ
ꯎꯝ ꯔꯦꯜ ꯃꯦꯗ꯭ꯔꯤꯠꯅꯗꯤ ꯇꯥꯟꯅꯕꯅꯦ ꯑꯗꯣ ꯈꯪꯗꯦ ꯃꯥꯒꯤꯁꯦ ꯍꯧꯖꯤꯛ
ꯑꯗꯣ ꯃꯥꯅꯁꯨ ꯄꯥꯝꯃꯦ ꯍꯥꯏꯕ ꯄꯥꯎ ꯑꯃ ꯇꯥꯏꯌꯦꯕꯀꯣ ꯑꯗꯣ ꯀ꯭ꯂꯕꯅꯗꯤ ꯅꯣꯠ ꯐꯣꯔ ꯁꯦꯜꯅ ꯑꯗꯨꯝ ꯂꯩꯔꯤꯕ
ꯇꯨ ꯊꯥꯎꯖꯟ ꯇ꯭ꯋꯦꯟꯇꯤ ꯅꯥꯏꯟꯐꯥꯎ ꯀꯣꯟꯇ꯭ꯔꯦꯛ ꯂꯩꯕ ꯀꯩꯅꯣꯝ ꯇꯧꯕꯅꯦꯕ
ꯑꯗꯣ ꯃꯥꯅ ꯆꯠꯂꯒꯦ ꯍꯥꯏꯔꯒꯗꯤ ꯑꯃꯨꯛ ꯄꯩꯁꯥꯗꯤ ꯃꯥꯗꯤ ꯌꯥꯝ ꯐꯪꯉꯣꯏꯗꯣꯏꯅꯦꯕꯀꯣ
ꯍꯌꯦꯡ ꯐ꯭ꯔꯤ ꯑꯦꯖꯦꯟ ꯑꯣꯏꯒꯗꯣꯏ ꯁꯔꯛꯄꯨꯗꯤ ꯊꯥꯗꯣꯛꯈꯤ ꯐꯩꯗꯅ
ꯍꯣꯏ ꯍꯣꯏ
ꯎꯝ ꯑꯗꯨꯅꯤ
ꯕꯥꯄꯦ ꯍꯣꯏ ꯀꯩꯍꯣꯏꯅ ꯈꯔ ꯑꯗꯨꯝ ꯃꯉꯣꯟꯗ ꯀꯟꯚꯤꯟꯁ ꯇꯧ ꯃꯥꯜꯂꯦ
ꯃꯥꯅꯦ ꯄ꯭ꯂꯦꯌꯔ ꯐꯖꯕꯗꯤ ꯕꯨꯟꯗꯦꯖꯂꯤꯒꯗꯩꯩ ꯂꯣꯏ ꯁꯦꯝꯕꯅꯦꯗ
ꯃꯥꯅꯦ ꯃꯥꯅꯦ
ꯂꯩꯕꯅ ꯑꯁꯣꯝꯂꯣꯝ ꯂꯣꯏ ꯂꯩꯈꯤꯕ ꯉꯥꯛꯇꯅꯦꯕ
ꯎꯝ
ꯗꯣꯔꯠꯃꯨꯟꯁꯦ
ꯑꯧ
ꯗꯣꯔꯃꯨꯟꯒꯤ ꯃꯣꯏꯒꯤ ꯂꯩꯔꯤꯕ ꯄ꯭ꯂꯦꯌꯔ ꯃꯌꯥꯝꯁꯤ ꯌꯦꯡꯉꯨꯗꯅ
ꯗꯣꯔꯃꯨꯟꯗꯤ ꯐꯖꯅ ꯕꯤꯖꯤꯅꯦꯁ ꯇꯧꯋꯤꯅꯦꯀꯣ ꯄ꯭ꯂꯦꯌꯔ ꯈꯩꯁꯦ
ꯎ ꯍꯂꯥꯟ ꯌꯦꯡꯉꯣ ꯕꯦꯂꯤꯡꯍꯥꯝ ꯌꯦꯡꯉꯣ ꯗꯦꯝꯕꯦꯂꯦ ꯌꯦꯡꯉꯣ ꯒꯨꯟꯗꯨꯒꯥꯟ ꯌꯦꯡꯉꯣ ꯑꯗꯩꯗꯤ ꯑꯂꯦꯛꯖꯦꯟꯗꯔ ꯑꯩꯖꯥꯛꯇꯣ ꯌꯦꯡꯉꯣ
ꯎꯝ
ꯄ꯭ꯂꯦꯌꯥꯔ ꯐꯅꯌꯥꯝ ꯆꯠꯄꯅꯦꯕ ꯃꯣꯏꯗꯒꯤ
ꯀꯩꯅꯣꯗꯨꯕꯨ ꯏꯪꯂꯦꯟꯒꯤ ꯑꯣꯏꯒꯨꯝ ꯇꯧꯗꯥꯏ ꯗꯣꯔꯃꯨꯟꯗ ꯌꯥꯎꯔꯝꯕ ꯌꯨꯅꯥꯏꯇꯦꯠꯇꯃꯨꯛ ꯌꯥꯎꯔꯝꯕ ꯑꯦ ꯑꯗꯨꯗꯩ ꯗꯣꯔꯃꯨꯟꯗ ꯑꯃꯨꯛ ꯌꯥꯎꯕ ꯁꯥꯟꯆꯣꯗꯣ
ꯁꯥꯟꯆꯣꯒꯗꯣ ꯐꯖꯔꯛꯑꯒ ꯍꯦꯛ ꯌꯨꯅꯥꯏꯇꯦꯠꯇ ꯌꯥꯎꯔꯨꯕ ꯄꯨꯔꯥ ꯕꯔꯕꯥꯠ ꯇꯥꯔꯦ
ꯌꯥꯈꯤꯗ꯭ꯔꯦ ꯌꯨꯅꯥꯏꯇꯦꯠꯗꯁꯨ ꯈꯔ ꯐꯖꯔꯝꯃꯕꯅꯦ ꯑꯃꯨꯛ ꯗꯥꯎꯟ ꯆꯠꯈ꯭ꯔꯦꯅꯦ ꯀꯩꯅꯣ ꯂꯥꯛꯄ ꯀꯨꯝꯗꯨꯗꯒꯤ ꯑꯩꯈꯣꯏꯒꯤ ꯏꯔꯤꯛ ꯇꯦꯟ ꯍꯦꯛ ꯀꯧꯕ ꯀꯣꯔꯁꯇꯣ
ꯏꯔꯤꯛ ꯇꯦꯟꯖꯤ ꯌꯥꯗꯦꯗ
ꯑꯁ ꯃꯥꯅ ꯐꯖꯅ ꯗꯤꯁꯇ꯭ꯔꯣꯏ ꯇꯧꯋꯦ ꯌꯥꯗꯦ ꯃꯥꯁꯦ
ꯃꯥꯅ ꯃꯥꯅ ꯂꯣꯏꯁꯤꯟ ꯃꯥꯅ ꯂꯣꯏꯅ ꯃꯥꯡꯍꯜꯂꯝꯕꯅꯤ ꯁꯦꯡꯅꯗꯤ
ꯎꯝ ꯈꯔ ꯈꯔ ꯒ ꯌꯥꯖꯕꯗꯣ ꯑꯗꯨꯗꯒꯤ ꯃꯥꯅ ꯑꯃꯨꯛ ꯀꯩꯅꯣꯗ ꯑꯃꯨꯛ ꯂꯥꯛꯑꯗ꯭ꯔꯣ ꯕꯤꯌꯔ ꯂꯨꯕ ꯀꯣꯏꯁꯦꯟꯗ ꯑꯗꯨꯗꯁꯨ ꯃꯥꯁꯦ ꯄ꯭ꯂꯦꯌꯔꯒ ꯁꯨꯡꯌꯥ ꯌꯥꯗꯤꯌꯦ
ꯑꯗꯨꯅꯦ ꯄ꯭ꯂꯦꯌꯔꯒ ꯃꯥꯒ ꯁꯨꯡꯌꯥ ꯌꯥꯅꯗꯦꯕ
ꯎꯝ ꯑꯗꯨꯝ ꯃꯅꯨꯡꯗ ꯃꯥꯅ ꯉꯥꯡꯕ ꯋꯥ ꯄ꯭ꯂꯦꯔꯅ ꯇꯥꯗꯦꯕ
ꯑꯣ ꯐꯥꯔꯁ ꯃꯦꯠꯁꯇꯅꯦ ꯃꯥ ꯁꯦꯛ ꯇꯧꯏꯁꯦ ꯕꯌꯜꯂꯤꯕꯣ ꯇꯨꯁꯦꯟꯗꯒꯤ
ꯎꯝ
ꯀꯥꯏꯗꯒꯤ ꯃꯥꯗꯨꯗꯤ ꯗꯣꯃꯤꯅꯦꯠ ꯇꯧꯔꯒꯦ ꯑꯣ ꯑꯗꯣ ꯀꯣꯁꯇꯕꯨꯗꯤ ꯗꯣꯃꯤꯅꯦꯠ ꯇꯧꯔꯒ ꯆꯠꯀꯗꯝꯅꯦꯕ ꯑꯁꯦꯡꯕꯩꯗꯤ
ꯎꯝ
ꯀꯣꯁꯇꯣ ꯔꯦꯁꯄꯦꯛ ꯀꯥꯏꯍꯜꯂꯣꯏꯗꯕꯅꯦ ꯑꯗꯣ ꯑꯇꯣꯞꯄꯒꯤ ꯑꯣꯄꯤꯅꯤꯌꯟꯁꯨ ꯇꯥꯒꯗꯕꯅꯦꯕ
ꯃꯥꯅꯤ
ꯃꯥ ꯗꯣꯃꯤꯅꯦꯠ ꯇꯧꯒꯦꯅ ꯍꯥꯏꯔꯗꯤ ꯄꯦꯞ ꯖꯥꯂꯥꯍꯣꯏ ꯖꯣꯁꯦ ꯃꯥ ꯅꯣꯏꯅ ꯗꯣꯃꯤꯅꯦꯠ ꯇꯧꯕ ꯑꯗꯨꯃꯥꯏꯅ ꯇꯧ ꯑꯥ ꯑꯗꯣ ꯃꯣꯏꯒꯤ ꯃꯥꯏ ꯃꯣꯏ ꯑꯗꯨꯃꯥꯏꯅ ꯗꯣꯃꯤꯅꯦꯠ ꯇꯧꯕ ꯉꯝꯕꯁꯨ ꯅꯠꯇꯦ
ꯎꯝ
ꯑ ꯑꯗꯣ ꯑꯩ ꯍꯟꯗꯛ ꯐꯨꯠꯕꯣꯜ ꯌꯥꯝ ꯅꯨꯡꯉꯥꯏꯕ ꯍꯥꯏꯔꯗꯤ ꯑꯥꯔꯁꯅꯦꯜꯅ ꯂꯧꯕꯁꯦ
ꯎꯝ
ꯑꯔꯁꯅꯦꯜꯒꯤ ꯍꯦꯠꯀꯣꯁꯇꯨ ꯀꯔꯤꯕ
ꯑꯇꯦꯇꯥ
ꯃꯤꯀꯦꯜ ꯑꯔꯇꯦꯠꯇ ꯃꯥꯁꯨ ꯐꯖꯅ ꯑꯥꯔꯠꯁꯂꯦꯟꯗ ꯐꯖꯅ ꯊꯥꯖꯕ ꯊꯝꯕꯤꯌꯦ
ꯎꯝ ꯎꯝ
ꯇꯁꯇꯣ
ꯇꯔꯁꯇꫭ ꯃꯖ‌ꯦ ꯑꯗꯨꯝ ꯁꯤꯖꯟ ꯑꯅꯤꯃꯨꯛ ꯑꯣꯏꯔꯝꯒꯅꯤ ꯃꯥꯅ ꯂꯧꯒꯦ ꯇꯧꯔꯒ ꯑꯗꯨꯝ ꯁꯦꯀꯦꯟ ꯇꯥꯏꯔꯤꯁꯦ
ꯑꯥ
ꯏꯕꯥꯏꯅꯤꯅ ꯍꯥꯏꯅꯕꯗꯣ ꯈꯪꯕ꯭ꯔꯣ ꯑꯥꯔꯁꯟꯦꯟꯜ ꯌꯥꯗ꯭ꯔꯦ ꯍꯥꯏꯔ ꯑꯩꯅ ꯍꯟꯗꯛ ꯇꯤ ꯈꯔ ꯇꯧꯔꯛꯑꯗꯧꯅꯦ ꯍꯥꯏꯕꯗꯒꯤ ꯇꯧꯔꯛꯄꯗꯣ ꯇꯨ ꯊꯥꯎꯖꯟ ꯇ꯭ꯋꯦꯟꯇꯤ ꯊ꯭ꯔꯤ ꯁꯤꯖꯟ ꯇ꯭ꯋꯦꯟꯇꯤ ꯇꯨ ꯇ꯭ꯋꯦꯟꯇꯤ ꯊ꯭ꯔꯤ ꯁꯤꯖꯟꯗꯩ ꯇꯧꯔꯛꯄ ꯄꯅ‌ꯦ ꯃꯁ‌ꯦ ꯇ꯭ꯋꯦꯟꯇꯤ ꯇꯨ ꯇ꯭ꯋꯦꯟꯇꯤ ꯊꯔꯤ ꯁꯤꯖꯟ ꯇ꯭ꯋꯦꯟꯇꯤ ꯊꯔꯤ ꯇ꯭ꯋꯦꯟꯇꯤ ꯐꯣꯔ ꯁꯤꯖꯟ ꯑꯅꯤꯁꯦ ꯑꯗꯨꯝ ꯁꯦꯀꯦꯟ ꯇꯥꯏꯌꯦꯕ ꯇ꯭ꯋꯦꯟꯤꯚ, ꯇ꯭ꯋꯦꯟꯇꯤ ꯁꯤꯛꯁꯇꯅꯦ ꯃꯅꯥ ꯂꯧꯏꯔꯤꯁꯦ ꯅꯠꯇ꯭ꯔꯣ
ꯎꯝ
ꯌꯨ ꯁꯤ ꯑꯦꯜꯁꯨ ꯂꯧꯖꯒꯗꯧꯅꯤꯗ ꯄꯦꯅꯥꯜꯇꯤ ꯁꯨꯠ ꯑꯥꯎꯇꫭ ꯂꯥꯛꯅꯤꯅꯦ ꯀꯣ
ꯃꯥꯟꯅ‌ꯦ
ꯐꯖꯅꯗꯤ ꯁꯥꯟꯅꯖꯕꯅꯦ ꯄꯤ ꯑꯩꯆ ꯖꯤꯅꯐꯧ ꯌꯥꯝ ꯀꯟꯅ ꯃꯨꯛꯁꯟ ꯉꯝꯗꯦ ꯀꯩꯅꯣ
ꯑꯣ ꯑꯁ ꯑꯩꯗꯤ ꯄꯤ ꯑꯩꯆ ꯖꯤꯗꯣ ꯑꯩꯗꯤ ꯂꯧꯗꯧ ꯀꯔꯤ ꯑꯥꯔꯁ ꯂꯧꯗꯧ ꯃꯥꯜꯂꯝꯅꯤꯅ ꯀꯥꯏ ꯍꯕꯥꯠ ꯁꯤ ꯏꯁꯀꯣꯔꯤꯡ ꯐꯥꯔꯁ ꯒꯣꯜ ꯁ꯭ꯀꯣꯔ ꯇꯧꯒꯤꯕꯗꯨꯗ ꯀꯥꯏ ꯍꯔꯕꯥꯠ ꯍꫭꯏꯗꯤ ꯑꯗꯨꯝ ꯌꯥꯔꯤꯌꯦ ꯃꯣꯏꯗ
ꯑꯣꯏꯁ ꯑꯗꯨꯗ ꯂꯧꯔꯝꯃꯗꯤꯕꯣ ꯐꯖꯅ ꯀꯩꯅꯣ ꯌꯧꯅꯤꯌꯦ
ꯎꯝ
ꯑꯩꯈꯣꯏꯒꯤ ꯑꯥꯔꯇꯦꯇꯥꯖꯨꯀꯣ
ꯎꯝ
ꯑꯗꯨꯗꯩ ꯄ꯭ꯂꯦꯌꯔ ꯑꯇꯩꯁꯨ ꯐꯖꯅ ꯀꯩꯅꯣ ꯇꯧꯅꯔꯛꯑꯅꯤ
ꯑꯣ ꯍ
ꯃꯣꯏ ꯃꯗꯥꯎ ꯌꯥꯗꯦ
ꯎꯝ
ꯀꯩꯅꯣꯅ ꯈꯤꯇꯪ ꯍꯦꯟꯈ꯭ꯔꯦ ꯂꯨꯏꯁ ꯑꯦꯟꯗ꯭ꯔꯤꯛ ꯍꫭꯏꯅ
ꯎꯝ ꯑꯁ
ꯂꯨꯏꯁ ꯑꯦꯟꯔꯤꯛꯇ ꯀꯣꯏꯁꯟ ꯍꯪꯕꯅꯦ ꯑꯥꯔꯁꯟꯟꯗꯤ ꯑꯃꯨꯛ ꯐꯥꯎ ꯂꯧꯗ꯭ꯔꯤ ꯅꯣꯏꯗꯤ ꯃꯃꯥꯡ ꯆꯍꯤꯗ ꯂꯧꯔꯦ ꯀꯃꯥꯏꯅ ꯀꯩꯅꯣ ꯇꯧ ꯑꯩꯈꯣꯏꯒꯤ ꯍꯪꯒ꯭ꯔꯤꯁ‌ꯦ ꯀꯃꯥꯏꯅ ꯀꯅꯥꯅ ꯍꯦꯟꯅ ꯑꫭꯏꯔꯝꯗꯧ ꯃꯥꯜꯂꯤ ꯀꯥꯏꯅ ꯍꯪꯕꯗ ꯑꯅꯤꯔꯛ ꯂꯧꯅꯨ ꯑꯅꯤꯔꯛ ꯂꯧꯒꯦꯅ ꯈꯟꯕꯩ ꯍꯪꯒ꯭ꯔꯤꯁꯤꯅ ꯍꯦꯜꯂꯤ ꯀꯥꯏꯅꯒ ꯍꯥꯏꯕꯅꯦ ꯃꯥꯅ
ꯑꫭ ꯃꯥ ꯍꯧꯖꯤꯛ ꯍꯦꯇ꯭ꯔꯤꯛ ꯌꯥꯩꯔꯛꯇꯧꯔꯒ ꯊ꯭ꯔꯤ ꯏꯤꯟꯅ‌ꯦꯔꯣ ꯂꯥꯛꯇꯧꯅ ꯑꯦꯀꯤ
ꯎꯝ
ꯍꯟꯗꯛꯀ ꯂꯧꯔꯗꯤ ꯃꯥ ꯌꯥꯔꯦ ꯊ꯭ꯔꯤ ꯏꯟ ꯅ‌ꯦꯔꯣ ꯂꯧꯔꯤꯁꯦ ꯃꯥꯒ ꯖꯤꯗꯥꯡꯒꯅ ꯑꯍꯥꯟꯕ ꯑꯣꯏꯗꯣꯏꯅꯤꯅꯦꯀꯣ
ꯎꯝ ꯀꯔꯤ ꯊꯨꯔꯤ ꯏꯟꯅꯦꯔꯣ ꯍꯥꯏꯔꯒ ꯖꯤꯗꯥꯟ ꯍꯥꯏꯔꯒ ꯀꯔꯤ ꯀꯔꯤꯕ ꯑꯣ ꯗꯤꯗꫪ ꯗꯁ ꯀꯥꯝ ꯄꯣꯊꯥꯔꯈ꯭ꯔꯦ ꯄꯣꯊꯥꯔꯅꯤ
ꯑꯣꯗ‌ꯦꯒꯔ
ꯅꯠꯇ‌ꯦ ꯗꯤꯗꯔ ꯗꯦꯁꯀꯥꯝ ꯐ꯭ꯔꯥꯟꯀꯤꯍꯦꯠ ꯀꯣꯁꯇꯣ
ꯑꯣ ꯈꯪꯉꯤ ꯈꯪꯉꯤ ꯀꯩꯅꯣꯅ ꯄꯥꯏꯔꯅꯤ
ꯖꯤꯗꯥꯟꯅ ꯎꯝ ꯑꯗꯣ ꯖꯤꯗꯥꯟ ꯍꫭꯏꯁꯨ ꯄ꯭ꯂꯦꯗꯤ ꯑꯁ ꯈꯪꯗ‌ꯦꯕ ꯃꯥ ꯃꯥꯏ ꯐꯖꯕꯗꯤ ꯑꯗꯨꯝ ꯗꯥꯥꯟꯒꯤ ꯃꯥꯏꯖꯤꯦ
ꯑꯁ ꯖꯤꯗꯥꯥꯟ ꯍꯣꯏ ꯀꯩꯅꯣ ꯍꯣꯏ ꯄꯨꯔꯥ ꯖꯥꯔꯤꯌꯣ ꯍꯣꯏ ꯂꯦꯕꯤ ꯑ ꯂꯝꯕꯅꯤ ꯀꯥꯏꯩꯅꯣ
ꯑꯣ
ꯃꯣꯏꯗꯤ ꯄ꯭ꯂꯦꯌꯔ ꯑꯣꯏꯅꯁꯨ ꯐꯖꯔꯦ ꯀꯣꯆ ꯑꯣꯏꯅꯁꯨ ꯐꯖꯔꯦ
ꯃꯥꯔꯦ ꯑꯗꯨꯗꯥ ꯑꯩꯅ ꯀꯦꯔꯤꯌꯔ ꯂꯥꯁꯀꯤ ꯃꯥꯒꯤ ꯐꯥꯏꯅꯦꯜ ꯅꯨꯃꯤꯠꯀꯤꯗꯨꯗ ꯄꯨꯔꯥ ꯑꯔꯣꯏꯕ ꯑꯣꯏꯈꯤꯕꯗꯣ
ꯎꯝ ꯔꯦꯠ ꯀꯥꯔꯗ ꯆꯥꯔꯒ
ꯑꯗꯨ ꯑꯗꯨꯁꯨ ꯐꯥꯏꯅꯦꯜꯗ ꯅꯠꯇ꯭ꯔꯥ
ꯃꯥꯅꯦ ꯃꯆꯟ ꯅꯨꯨꯄꯤꯅ ꯍꯦꯟꯅ ꯂꯨꯝꯅ ꯂꯧꯕꯗꯣ
ꯑꯗꯨꯅꯦ ꯐꯣꯟꯣꯟ ꯇꯧꯕꯁꯨ ꯅꯠꯇꯦ ꯑꯗꯨꯅꯦ ꯐꯦꯃꯤꯂꯤꯅ ꯂꯣꯏꯅꯃꯛ ꯃꯊꯛꯇ ꯂꯣꯏꯅ ꯐꯝꯃꯦ ꯑꯗꯣ
ꯃꯥꯅꯦ ꯀꯩꯒꯨꯝꯕ ꯃꯥꯅ ꯐꯣꯟ ꯇꯧꯔꯝꯗꯕꯤꯔꯦꯀꯥ ꯆꯥꯔꯝꯗꯗꯤ ꯑꯗꯨꯝ ꯃꯣꯏꯅ ꯉꯝꯕ ꯌꯥꯏꯑꯕꯀꯣ ꯑꯗꯨꯏ ꯃꯦꯠꯁꯇꯣ ꯐ꯭ꯔꯥꯟꯁꯅꯁꯨ ꯐꯖꯅ ꯗꯣꯃꯤꯅꯦꯠ ꯇꯧꯕꯅꯦ
ꯒꯣ ꯋꯥꯟ ꯖꯤꯔꯣ ꯂꯩꯔꯝꯃꯤꯗꯨꯗꯤ
ꯎꯝ ꯃꯥ ꯀꯩꯅꯣ ꯇꯧꯈꯤꯕꯗꯒꯤ ꯍꯟꯗꯣꯔꯛꯈꯤꯕꯅꯦꯕ ꯑꯗꯨꯒ ꯄꯤꯅꯥꯜꯇꯤ ꯁꯨꯔꯥꯎ ꯇꯥꯕ ꯅꯠꯇ꯭ꯔꯣ
ꯎꯝ ꯄꯦꯅꯥꯜꯇꯤ ꯁꯣꯂꯥꯎ ꯇ꯭ꯋꯦꯟꯇꯤ ꯀꯔꯤ ꯇꯨ ꯊꯥꯎꯖꯟ ꯁꯤꯛꯁꯀꯤ ꯋꯥꯔꯜ ꯀꯞꯀꯤ ꯑꯣꯄꯅꯤꯡꯗꯣ
ꯎꯝ
ꯑꯗꯨꯗꯣ ꯑꯗꯨꯩꯗ ꯍꯥꯞꯄꯗꯣ
ꯃꯥꯅꯦ ꯃꯥꯅꯦ ꯇꯨ ꯊꯥꯎꯖꯟ ꯇꯦꯟꯒꯤꯗ ꯋꯥꯀꯥ ꯋꯥꯀꯥꯗ ꯍꯥꯞꯄꯗꯣ
ꯎ ꯑꯗꯨꯒꯤꯒ
ꯑꯁ ꯑꯗꯨꯒꯤ ꯇꯨ ꯊꯥꯎꯖꯟ ꯁꯤꯛꯁꯀꯤ ꯋꯥꯔꯜ ꯀꯞꯇꯨꯗ ꯄꯐꯣꯅ ꯒꯣꯜ ꯕꯦ ꯒꯣꯜ ꯄꯔꯇꯥ ꯑꯃꯜ
ꯕꯐꯣꯜꯒꯤ ꯃꯥꯒꯤ ꯀꯦꯔꯤꯌꯔꯗ ꯑꯩꯅ ꯈ꯭ꯋꯥꯏ ꯅꯨꯡꯉꯥꯏꯈꯤꯗꯕ ꯍꯥꯏꯔꯗꯤ ꯆꯦꯝꯄꯤꯌꯟꯁꯇꯤꯛ ꯂꯧꯈꯤꯗꯕ ꯀꯨꯝꯗꯣ
ꯎꯝ ꯎꯝ ꯖꯨꯕꯦꯟ ꯇꯁꯀ ꯐꯥꯏꯅꯜ ꯁꯥꯟꯅꯕꯗꯣ ꯔꯤꯌꯦꯜ ꯃꯦꯗ꯭ꯔꯤꯛꯀ ꯑꯗꯨꯁꯨ ꯂꯧꯗ꯭ꯔꯦ ꯑꯗꯨꯗꯩ ꯕꯥꯔꯁꯤꯦꯂꯣꯅꯥꯒꯁꯨ ꯑꯃꯨꯛ ꯁꯥꯟꯅꯕꯅꯦꯕ
ꯇ ꯁꯤꯠꯇꯅꯤꯅ ꯃꯥꯥꯡꯉꯕ
ꯑꯗꯨꯗꯒꯤ ꯇꯨ ꯊꯥꯎꯖꯟ ꯀꯌꯥ ꯑꯣꯏꯗꯣꯏꯅꯣ ꯁꯤꯛꯁꯇꯤꯟ ꯑꯣꯏꯗꯣꯏꯔ ꯁꯚꯦꯟꯇꯤꯟ ꯑꯣꯏꯗꯣꯏꯔ ꯑꯃ ꯔꯔꯤꯃꯦꯗꯤꯔꯤꯀ ꯁꯦꯃꯤ ꯐꯥꯏꯅꯦꯜꯒ ꯀ꯭ꯋꯥꯇꯔ ꯐꯥꯏꯅꯦꯜ ꯑꯃ ꯁꯥꯟꯅꯕꯅꯦꯕ
ꯑꯣ
ꯐꯣꯜ ꯇꯧꯔꯒ ꯄꯦꯅꯥꯜꯇꯤ ꯄꯤꯗꯣꯔꯦꯃꯦꯟꯗ꯭ꯔꯤꯗ ꯑꯗꯨꯗ ꯕꯥꯐꯣꯟꯅ ꯌꯦꯠꯂꯨꯕꯩ ꯔꯦꯠꯀꯥ ꯆꯥꯕꯗꯣ ꯈꯪꯕ꯭ꯔꯥ ꯑꯗꯨꯗꯩ ꯀꯤꯄꯔ ꯑꯃ ꯆꯪꯉ ꯐꯥꯕꯗꯣ ꯍꯣ ꯍꯣꯏ ꯑꯗꯨꯏ ꯑꯗꯨꯏ ꯄꯤꯅꯥꯜꯇꯤꯗꯨꯅ ꯒꯣꯜ ꯑꯃ ꯍꯦꯟꯕ ꯑꯣꯏꯗꯣꯏꯅꯦꯕ ꯃꯣꯏ ꯀꯩꯅꯣ ꯂꯦꯛꯇꯨꯒꯤ ꯑꯣꯏꯅ ꯑꯗꯨꯅ ꯆꯟꯨꯔꯒ ꯒꯣꯜ ꯑꯃ ꯍꯦꯜꯂ ꯆꯪꯈꯤꯕꯅꯦꯕ
ꯀꯣꯅ ꯑꯟꯗꯅ ꯥꯏ ꯁꯀꯡ ꯀꯦ ꯀꯥꯎꯗꯣ
ꯅꯠꯇꯦ ꯚꯥꯏ ꯁꯥꯏꯀꯪ ꯀꯩ ꯀꯥꯎꯕ ꯅꯠꯇꯦ
ꯅꯠꯇꯦ ꯕꯥꯏ ꯁꯥꯏꯀꯜꯒꯤ ꯀꯥꯎꯕꯗꯣ ꯑꯗꯨꯒꯤ ꯁꯤꯗ ꯑꯗꯨꯒꯤ ꯁꯦꯀꯦꯟ ꯂꯦꯛꯇꯅ ꯐꯥꯔꯁ ꯂꯦꯛꯇꯅ ꯔꯣꯅꯥꯜꯗꯣꯅ ꯕꯥꯏꯁꯥꯏꯀꯦꯜꯒꯤꯛꯇ ꯆꯟꯕꯅꯦꯕ ꯎꯝ ꯁꯦꯀꯦꯟ ꯂꯦꯛꯇꯅ ꯖꯨꯕꯦꯟꯗꯁꯅ ꯑꯃꯨꯛ ꯔꯦꯟ ꯃꯦꯟꯗ꯭ꯔꯒꯤ ꯍꯣꯝꯗ ꯗꯣꯃꯤꯅꯦꯠ ꯇꯧꯕꯅꯦꯕ
ꯎꯝ ꯑꯗꯨꯒ ꯀꯩꯅꯣ ꯇꯥꯔꯛꯄ
ꯑ ꯔꯦꯟ ꯃꯦꯗ꯭ꯔꯤꯅ ꯐꯥꯔꯁꯠ ꯂꯦꯛ ꯁꯥꯟꯅꯕꯗ ꯃꯣꯏꯅ ꯑꯃꯨꯛ ꯗꯣꯃꯤꯅꯦꯠ ꯇꯧꯕꯅꯦꯕ ꯨꯖꯨꯒꯦꯜ ꯇꯁꯀꯤ ꯍꯣꯝ ꯇ꯭ꯌꯨꯔꯤꯠ ꯇꯤꯌꯨꯎꯔꯤꯜ ꯍꯥꯏꯗꯥꯏꯅꯦ ꯎꯝ ꯊ꯭ꯔꯤ ꯊ꯭ꯔꯤ ꯂꯩꯕ
ꯎꯝ ꯑꯗꯨꯗꯩ ꯔꯣꯅꯥꯜꯗꯣꯅ ꯄꯦꯅꯥꯜꯇꯤ ꯑꯃ ꯆꯠꯂꯝꯣꯏ ꯑꯣꯏꯅ ꯆꯪꯈꯤꯕꯅꯦꯕ
ꯑꯩꯈꯣꯏꯅ ꯆꯠꯇꯨꯛꯇ ꯅꯠꯇ꯭ꯔꯥ ꯆꯠꯇꯨꯛꯄꯥꯟꯗ ꯎꯝ ꯑꯁ ꯂꯤꯚꯔ ꯐꯣꯡꯉꯤꯗꯨꯁꯨ ꯔꯥꯝꯝꯕꯣꯁꯅ ꯀꯔꯤ ꯁꯜ ꯂ ꯃꯈꯨꯠ ꯊꯨꯗꯦꯈ ꯎꯝ ꯑꯗꯨꯗꯩꯅꯦꯕꯣ ꯎꯝ
ꯁꯂꯥꯗꯨꯗꯩ ꯔꯤꯚꯦꯟꯁ ꯉꯥꯏꯔꯛꯄꯅꯦ ꯍꯧꯖꯤꯛꯐꯥꯎꯗ ꯉꯥꯏꯔꯤ
ꯃꯣꯏꯒ ꯑꯗꯨꯒꯤ ꯃꯇꯨꯡꯗ ꯐꯥꯏꯅꯦꯜ ꯑꯃꯨꯔꯛꯀ ꯑꯃꯨꯛ ꯁꯥꯟꯅꯔꯁꯨꯗꯤ
ꯁꯥꯟꯅꯔꯦ ꯇꯨ ꯊꯥꯎꯖꯟ ꯇ꯭ꯋꯦꯟꯇꯤ ꯇꯨꯒꯤ ꯕꯦꯟꯖꯃꯥꯅ ꯅꯩꯕ ꯀꯨꯝꯗꯣ
ꯑ ꯀꯥꯝꯕꯤꯔꯛꯑꯕ ꯄꯨꯡꯗꯣ
ꯎꯝ ꯑꯁ ꯑꯗꯨꯏ ꯀꯝꯕꯦꯛꯇꯨꯗꯤ ꯂꯣꯏ ꯐꯖꯩ ꯄꯤ ꯑꯦꯁ ꯖꯤꯒꯁꯨ ꯀꯝꯝꯕꯦꯛ ꯂꯥꯛꯏ ꯆꯦꯜ ꯁꯤꯒꯖꯁꯨ ꯀꯝꯝꯕꯦꯛ ꯂꯥꯛꯏ ꯀꯣ ꯁꯤꯇꯤꯒꯁꯨ ꯀꯝꯄꯦꯛ ꯂꯥꯛꯑꯦ ꯌꯦꯡꯉꯣꯗꯅ ꯔꯥꯎꯟ ꯑꯣꯐ ꯁꯤꯛꯁꯇꯤꯟ ꯀ꯭ꯋꯥꯇꯔ ꯐꯥꯏꯅꯦꯜ ꯁꯦꯃꯤꯐꯥꯏꯅꯦꯜ ꯑꯍꯨꯝꯃꯛ ꯂꯣꯏ ꯀꯝꯝꯕꯦꯛ ꯂꯥꯛꯄꯗꯨꯗꯤ ꯄꯨꯔꯥ ꯀꯩꯅꯣꯝ ꯇꯧꯔꯗ꯭ꯔꯣ
ꯃꯥꯅ ꯑꯦꯟꯀꯦꯂꯣꯇꯤꯅ ꯃꯥꯒꯤ ꯃꯃꯤꯠ ꯈꯞꯄꯤꯗꯣ
ꯎꯝ ꯀꯣꯐꯤ ꯑꯃ ꯊꯥꯛꯑꯒ